ꯍꯜꯂꯣ
ꯍꯜꯂꯣ
ꯇꯨꯝꯃꯕꯣ
ꯆꯦꯟꯗ꯭ꯔꯤ ꯗꯦ
ꯀꯩꯗꯧꯔꯃꯤꯅꯣ
ꯍꯣ ꯑꯥ
ꯑꯣ
ꯀꯩ ꯂꯩꯔꯦ
ꯇꯧꯔꯛ ꯏꯅꯤ ꯁꯨꯝ
ꯃꯣꯏ ꯊꯕꯛ ꯂꯩꯇꯦꯗꯅ
ꯎꯝ
ꯇꯨꯝꯒꯦ ꯗꯤ ꯍꯥꯏꯗꯅ
ꯉꯁꯤ ꯀꯩꯀꯩ ꯊꯕꯛ ꯇꯧꯒ꯭ꯔꯒꯦ ꯅꯪꯕꯣ
ꯀꯩꯝ ꯇꯧꯗꯦꯗ ꯃꯤꯔꯦꯝꯅꯤꯅ
ꯑꯌꯨꯛ ꯅꯣꯡꯉꯥꯟꯕꯗꯒꯤ
ꯀꯔꯤ
ꯑꯌꯨꯛ ꯅꯨꯡꯉꯥꯏꯕꯗꯩ ꯀꯩꯀꯩ ꯇꯧꯔꯒꯦ
ꯀꯩꯁꯨ ꯇꯧꯗꯦꯗ ꯑꯩꯈꯣꯏꯗꯤ ꯃꯤꯔꯦꯅꯤꯅ ꯑꯗꯨꯝ ꯂꯩꯔꯦ ꯈꯔ ꯐꯝꯃꯒ ꯈꯔ ꯆꯥꯔ ꯈꯔ ꯍꯤꯞ ꯄꯥꯒ ꯑꯗꯨꯝ ꯂꯩꯗ
ꯍꯌꯦꯡꯗꯤ ꯀꯩꯗꯧꯗꯣꯏꯕ ꯎꯝ ꯏꯟꯇꯔꯟꯁꯤꯞ ꯆꯠꯄ ꯀꯃꯥꯏꯟ ꯇꯧꯔꯒꯦ
ꯑꯟꯇꯔꯟꯁꯤꯞ ꯆꯠꯄ ꯎꯝ ꯌꯥꯝ ꯅꯨꯡꯉꯥꯏ
ꯎꯝ ꯍꯥꯏꯗꯤ ꯑꯗꯨꯒꯤ ꯅꯨꯡꯉꯥꯏꯕꯒꯤ ꯃꯍꯥꯎꯗꯣ ꯀꯃꯥꯏꯅ ꯇꯧꯒꯦ
ꯑꯗꯨꯅ ꯑꯩꯈꯣꯏꯗꯤ ꯑꯁ ꯑꯁꯦꯡꯕ ꯑꯁꯦꯡ ꯑꯁꯦꯡꯕ ꯃꯩꯇꯩꯂꯣꯟ ꯂꯣꯟꯅꯩꯌꯦ ꯕꯦꯡꯒꯂꯤ ꯑꯃꯝꯇ ꯍꯥꯞꯅꯗꯦꯕ ꯑꯩꯈꯣꯏ ꯁꯤꯗꯗꯤ
ꯎꯝ ꯎꯝ ꯀꯩ ꯀꯩ ꯀꯩ ꯂꯝꯗꯅꯣ ꯇꯧꯔꯤꯕꯣ ꯏꯟꯇ꯭ꯔꯟ ꯁꯤꯞ
ꯑꯩ ꯑꯩꯔꯣ
ꯎꯝ ꯎꯝ
ꯀꯩꯅꯣ ꯇꯧꯋꯦ ꯑꯥ ꯀꯛꯆꯤꯡ ꯈꯨꯅꯧꯗ
ꯀꯩꯒꯨꯝꯕ ꯀꯥꯟꯗꯒ ꯇꯥꯒ꯭ꯔꯥꯕꯣ ꯀꯛꯆꯤꯡ ꯈꯨꯅꯧꯒꯥꯏꯁꯤꯕꯣ
ꯇꯥꯒꯨꯝ ꯂꯥꯛꯀꯨꯝ ꯇꯧꯈꯔꯦꯅꯦ
ꯇꯥꯒꯨꯝ ꯂꯥꯛꯀꯨꯝ ꯇꯧꯋꯦ
ꯎꯝ
ꯀꯩꯅꯣ ꯎꯃꯥꯊꯦꯜꯒꯗꯨꯗꯤ ꯇꯥꯒ꯭ꯔꯥꯕꯣ
ꯑꯣ ꯑꯥ ꯋꯥꯉꯨ ꯆꯠꯄꯔꯣꯝ ꯂꯩꯕꯗꯣ
ꯍꯣꯏ ꯍꯣꯏ ꯍꯣꯏ ꯋꯥꯡꯉꯨ ꯆꯠꯄꯝꯔꯣꯝꯗ ꯂꯩꯕꯗꯣ ꯖꯦꯟꯕꯤꯗꯣ
ꯑꯣ ꯑꯣ
ꯑꯩꯈꯣꯏ ꯀꯩꯅꯣꯗ ꯎꯝ ꯀꯩꯅꯣꯗ ꯀꯔꯤꯕ ꯁꯤꯂꯣꯡꯗ
ꯁꯤꯂꯣꯡꯗ
ꯎꯝ ꯎꯝ
ꯑꯣ ꯑꯣ ꯆꯥꯕ ꯊꯛꯄ ꯑꯗꯨꯝ ꯅꯨꯡꯉꯥꯏꯔꯤꯕ꯭ꯔꯣ ꯀꯃꯥꯏꯅ ꯇꯧꯔꯤꯒꯦ
ꯅꯨꯡꯉꯥꯏꯔꯤ
ꯅꯨꯡꯉꯥꯏꯔꯤꯌꯦ ꯑꯗꯨꯗꯩꯗꯤ ꯀꯩꯅꯣ ꯍꯥꯏꯗꯤ ꯎꯝ ꯀꯔꯤ ꯍꯥꯏꯇꯥꯔꯦ ꯉꯁꯤ ꯀꯩ ꯑꯦꯟꯁꯥꯡ ꯆꯥꯒꯦ
ꯉꯁꯤꯗꯣ ꯀꯩꯅꯣ ꯑꯩꯅ ꯀꯥꯡꯍꯧ ꯑꯃ ꯉꯧꯔ ꯆꯥꯔꯦ
ꯑꯣ ꯀꯩ ꯀꯥꯡꯍꯧꯅꯣ
ꯎꯝ
ꯍꯥ
ꯀꯔꯤ
ꯀꯩ ꯀꯥꯡꯍꯧꯅꯣ